ꯑꯥ ꯍꯜꯂꯣ ꯑ ꯅꯨꯡꯉꯥꯏꯔꯤꯌꯦ ꯌ‌ꯦ ꯑ ꯆꯥꯛ ꯆꯥꯕ ꯂ‌ꯣꯏꯔꯒ ꯒ ꯂꯩꯌꯦ ꯅꯪꯗꯤ ꯅꯪꯗꯤ ꯀꯩꯗꯧꯔꯤꯅꯣ
ꯇꯨꯝꯒꯦ ꯇꯧꯔꯤꯌꯦ ꯑꯩꯗꯤ
ꯅꯪꯒꯤ ꯈꯣꯟꯖꯦꯜ ꯐꯖꯅ ꯇꯥꯗꯦꯅꯦ
ꯑꯣ ꯀꯔꯤ ꯃꯤꯊꯦꯟ ꯆꯥꯕ꯭ꯔꯥ
ꯀꯩ ꯃꯊꯦꯡ ꯀꯥꯎꯥꯎꯔꯦ ꯍꯧꯖꯤꯛꯛꯇ ꯀꯕꯤ ꯀꯧꯕ ꯆꯥꯀ
ꯑꯣꯍꯣꯏ ꯄꯥꯎꯥꯎꯕ ꯀꯕꯤꯁ
ꯅꯪꯅꯦ ꯈꯣꯟꯁꯦ ꯐꯖꯅ ꯇꯥꯗꯦ ꯀꯔꯤꯒꯤꯔꯣ ꯀꯣ
ꯑꯣ ꯑꯩꯈꯣꯏꯗꯤ ꯇꯥꯏ ꯑꯩꯗꯤ
ꯑꯣ ꯅꯗꯤ ꯀꯦ ꯇꯧꯔꯤꯅꯣ
ꯇꯨꯝꯒꯦ ꯇꯧꯔꯤꯌꯦ ꯑꯩꯗꯤ ꯇ ꯃ ꯍꯣꯏ ꯁꯔꯦ
ꯀꯩꯗ
ꯗꯥꯎ ꯆꯥꯔꯒ ꯇꯨꯝꯒꯦ ꯇꯧꯅ
ꯅꯨꯡꯉꯥꯏꯔꯤꯌꯦꯀꯣ
ꯍꯣꯏ ꯅꯨꯡꯉꯥꯏꯔꯦ ꯅꯣꯏꯗꯤ
ꯑꯩꯈꯣꯏꯁꯨ ꯅꯨꯡꯉꯥꯏꯃꯟꯕꯒꯤ ꯑꯃꯨꯛ ꯅꯨꯡꯉꯥꯏ ꯠꯇ꯭ꯔꯦꯅꯦ ꯈꯪꯗꯦ ꯎ ꯀꯅꯥ ꯀꯅꯥ ꯂꯩ ꯑ ꯄꯨ꯭ꯔꯣ
ꯍꯥꯏꯦ ꯏ ꯅꯎꯅ ꯅꯨ ꯄꯤꯒꯂꯌꯦꯦ
ꯑꯣ ꯑꯣ
ꯇꯣꯡꯉꯥꯏꯊꯣꯛꯑꯣ ꯇꯣꯡꯉꯥꯏꯊꯣꯛꯀꯣ ꯇꯝꯁꯦ
ꯍꯣꯏ ꯎꯝ
ꯀꯔꯤ ꯀꯔꯤ ꯊꯕ
ꯑ ꯁ꯭ꯀꯨꯜ ꯀꯥꯔꯒꯗꯝ ꯂꯩꯌꯦ
ꯑ ꯑ ꯑꯗꯥ ꯏꯗ
ꯑꯝ ꯕꯖꯥꯔꯗꯕꯣ
ꯀꯔꯤ ꯂꯝꯗꯔꯣ
ꯑ ꯎꯔꯤꯄꯣ ꯈꯪꯕ꯭ꯔꯣ
ꯍꯣꯏ ꯇꯥꯗꯤ ꯇꯥꯏ ꯑꯗꯨ ꯈꯪꯗꯦ ꯃꯐꯝꯗꯤ
ꯎꯝ ꯖꯥꯅꯅꯦ ꯖꯥꯔꯗꯟꯅꯅꯤ ꯎꯝ
ꯐꯖꯅ ꯇꯥꯝꯃꯣ
ꯍꯣꯏ ꯐꯖꯅ ꯇꯝꯂꯒꯦ
ꯐꯖꯕ ꯇꯥꯃꯣ ꯂꯥꯏꯔꯤꯛ ꯇꯝꯕ ꯃꯤꯁꯤꯡꯁꯦ
ꯑ ꯅꯪꯒꯤ ꯀꯩ ꯊꯕꯛ ꯇꯧꯔꯤꯅꯣ
ꯑꯗꯨꯝ ꯊꯣꯛ ꯊ ꯊꯣꯛꯄ ꯑꯗꯨꯝ ꯇꯧꯔꯒ ꯂꯩꯕꯅꯤ
ꯑꯣ ꯑꯣ ꯐꯌꯦ ꯑꯗꯨꯅ
ꯈꯪꯗꯦ ꯐꯕ꯭ꯔꯥ ꯐꯠꯇꯕ꯭ꯔꯥ ꯂꯩꯔ ꯇꯥꯡꯕꯥ ꯃ ꯇꯥꯡꯁꯣꯏꯦ ꯂꯥꯏꯔꯤꯛ ꯇꯝꯕ ꯃꯇꯝꯁꯨꯣꯏ ꯍꯦꯟꯈ꯭ꯔꯕꯅꯤꯅꯦ ꯑꯩꯈꯣꯏꯗꯤ
ꯎꯝ
ꯆꯥꯁꯤꯡꯦꯡꯕꯨ ꯌꯦꯡ ꯁꯦꯡꯔꯒ ꯂꯩꯒꯅꯤ
ꯎꯝ
ꯀ꯭ꯂꯥꯁꯥꯁ ꯀꯌꯥꯗ ꯀꯥꯕ꯭ꯔꯥ
ꯋꯥꯁ ꯇꯋꯦꯕ ꯀꯥꯔ ꯂꯩꯦ
ꯐꯣꯏ ꯑꯩꯒꯤ ꯏꯆꯥꯁꯨ ꯇꯨꯋꯜꯐꯇ ꯀꯥꯔꯒ ꯂꯩ
ꯑ ꯑ
ꯑꯩꯒꯤ ꯏꯆꯥꯒ ꯅꯪꯒ ꯂꯦꯡꯒꯥꯏ ꯃꯕ ꯃꯥꯜꯂꯤ ꯑꯣ
ꯑ ꯎꯝ
ꯃꯊꯟꯗ ꯂꯩꯕ꯭ꯔꯥ
ꯑ ꯏꯃꯥꯟꯕꯤ ꯑꯃ ꯑꯃꯒ ꯂꯩꯏꯦ
ꯅꯪꯒꯤ ꯌꯨꯝꯔꯥ ꯅꯠꯇ꯭ꯔꯒ
ꯑ ꯑꯩ ꯕꯔꯥꯗ ꯂꯩꯌꯦ ꯕꯖꯥꯔꯅꯒꯣ
ꯑꯣ
ꯑꯗꯨꯗꯒꯤ
ꯀꯟꯅ ꯍꯣꯅꯔꯣ
ꯎꯝ
ꯏꯃꯥꯏ ꯄꯥꯗꯦ
ꯎꯝ ꯂꯩꯌꯦꯑꯌꯦ
ꯑ ꯇꯔꯤ ꯐꯣꯟ꯭ꯔ ꯅ
ꯑ ꯅꯪ ꯈꯪꯂꯔꯣꯏꯗ ꯍꯥꯏꯕꯤꯔꯁꯨ
ꯄꯨꯒ ꯌꯥꯗ ꯀꯣꯂꯦꯁꯄ꯭ꯔꯅꯥꯡ
ꯄꯨꯡꯨꯡ ꯏꯒ ꯑꯣ
ꯀꯔꯝ ꯇꯧꯏꯦ ꯅꯣꯛ ꯑꯩ
ꯀꯥꯔꯤꯅꯣ
ꯏꯔꯦꯡꯗꯤ ꯀꯔꯝ ꯇꯧꯕ꯭ꯔꯥ
ꯀꯩ ꯍꯥꯏꯕ ꯎ ꯅꯪꯒꯤ ꯈꯣꯟꯖꯦꯜꯁꯦ ꯐꯖꯅ ꯇꯥꯗꯦꯅꯦ ꯀꯥꯔꯤꯒꯤꯅꯣ
ꯌꯥꯝ ꯅꯨꯡꯉꯥꯏꯔꯦꯀꯣ ꯏꯝꯐꯥꯜꯗ
ꯑꯥ ꯎꯝ ꯍꯝ ꯅꯣꯏꯗꯤ ꯑꯗꯨꯝ ꯌꯨꯝꯗ ꯑꯗꯨꯝ ꯂꯩꯕ꯭ꯔꯣꯀꯣ ꯑꯥ
ꯇꯥꯃꯦꯡꯂꯣꯡꯒꯤ ꯃꯤꯔꯣ ꯅꯪ
ꯑ ꯅꯠꯇꯦ ꯑꯩꯗꯤ ꯀꯩꯅꯣ ꯅꯤꯅꯦ ꯕꯖꯥꯔꯗꯅꯦ ꯏꯝꯐꯥꯜ ꯕꯖꯥꯔꯗ
ꯑ
ꯑꯣ
ꯇꯥꯃꯦꯡꯂꯣꯡꯗꯁꯨ ꯀꯣꯏꯔꯑꯣ ꯅꯦ ꯅꯪ
ꯑꯣ ꯅꯣꯡꯃꯥ ꯀꯣꯏꯔꯛꯀꯦ
ꯃꯥꯐꯝ ꯐꯖ ꯐꯖꯕ ꯂꯩꯕꯅꯦ ꯇꯥꯃꯦꯡꯂꯣꯡꯗꯁꯨ ꯀꯣꯏꯔꯛꯑꯣ ꯅꯣꯡꯃꯥ
ꯍꯣꯏ ꯍꯣꯏ ꯀꯣꯏꯔꯛꯀꯦ
ꯄꯨꯡ ꯀꯌꯥꯗ ꯇꯨꯝꯒꯅꯤ
ꯀꯩ ꯏꯟꯖꯥꯡ ꯆꯥꯔꯒꯦ ꯅꯪꯗꯤ
ꯗꯥꯜ ꯆꯥꯏꯌꯦ ꯉꯥꯁꯤ
ꯍꯥꯎꯔꯝꯅꯤꯍꯦ
ꯈꯪꯗꯦ ꯍꯥꯎꯕ꯭ꯔꯥ ꯍꯥꯎꯇꯕ꯭ꯔꯥ
ꯎꯝ
ꯕꯥꯖꯥꯔ ꯆꯥꯠꯇꯕꯅꯤꯅ ꯑꯗꯨꯝ ꯌꯨꯝꯗ ꯂꯩꯕ ꯊꯣꯡꯂꯒ ꯆꯥꯕꯅꯦ ꯂꯥꯛꯅꯤꯡꯉꯥꯏꯁꯨ ꯅꯨꯡꯁꯨ ꯌꯥꯝ ꯀꯥꯟꯟꯅ ꯆꯨꯕꯥꯅꯦ
ꯎꯝ ꯑꯩꯈꯣꯏꯗꯗꯤ ꯅꯣꯡꯖꯨ ꯑꯃ ꯑꯃ ꯐꯥꯎꯕ ꯆꯨꯔꯛꯇꯦ
ꯑꯣ ꯅꯣꯡ ꯆꯨꯕꯥꯅ ꯇꯥꯃꯦꯡꯂꯣꯡꯗꯗꯤ ꯂꯣꯏꯔꯦ
ꯇꯥꯃꯦꯡꯂꯣꯡꯗꯗꯤ ꯅꯣꯡ ꯆꯨꯔꯝꯅꯤꯉꯣ
ꯅꯣꯡ ꯆꯨꯕꯥꯅ ꯃꯄꯥꯟ ꯊꯣꯛꯄꯁꯨ ꯌꯥꯗꯦ